ꯄꯥꯏꯔꯔꯣꯏꯗꯔꯥ ꯍꯥꯏꯕ
ꯌꯥꯔꯕ
ꯌꯥꯔꯦ ꯔꯤꯐ꯭ꯔꯦꯁ ꯇꯧꯊꯣꯛꯑ ꯌꯦꯡꯉꯦꯕꯗ ꯌꯥꯔꯛ ꯏꯅꯦ
ꯎꯝ ꯑꯩ ꯉꯁꯥꯏ ꯔꯤꯐ꯭ꯔꯦꯁ ꯇꯧꯊꯣꯛꯑꯣꯅ ꯍꯥꯏꯔꯦ
ꯐꯂꯥꯏꯠ ꯃꯣꯠ ꯁꯨ ꯊꯝꯖꯜꯂ ꯌꯦꯡꯉꯣꯕ ꯑꯗꯨꯗ
ꯎꯝ ꯁꯤꯅꯥ ꯂꯣꯏ ꯔꯕꯈꯣꯏꯕꯥꯅꯤ
ꯑꯥ ꯂꯣꯏꯔꯕ ꯃꯥꯜꯂꯦ
ꯎꯝ
ꯆꯥꯛꯊꯦꯡꯉꯦ ꯄꯨꯡ ꯀꯌꯥ ꯆꯥ ꯗꯨꯨꯅꯣ
ꯆꯥꯔꯅꯦ ꯈꯣꯏ ꯃꯥꯗꯨ ꯁꯤꯗ ꯀꯩꯅꯣꯝꯃ ꯑꯣꯟꯂꯥꯏꯟꯗꯤ ꯀꯩꯅꯣꯝꯃ ꯌꯥꯎꯔꯤꯅ ꯇꯧ ꯂꯩ ꯑꯗꯨꯏ
ꯎꯝ
ꯆꯥꯛꯄꯨꯗꯤ ꯂꯣꯏꯔꯦꯗ ꯆꯥꯗꯧꯗ ꯉꯥꯏ
ꯎꯝ ꯄꯔ꯭ꯤꯟꯁꯦꯁ ꯇꯔ꯭ꯤꯠꯃꯦꯟ ꯐꯪ
ꯏꯁ ꯄ꯭ꯔꯤꯟꯁꯦꯁ ꯇꯠꯃꯦꯟꯗ ꯅꯅꯤꯦꯤꯅꯤ ꯌꯥ
ꯀꯃꯥꯏꯅ
ꯆ ꯈ
ꯅꯟꯆꯥꯛ ꯏꯁ ꯅꯟꯆꯥꯛ ꯊꯣꯡꯍꯟꯕ꯭ꯔꯥ ꯍꯥꯏꯁꯦ ꯌꯨꯝꯗ
ꯑꯩ ꯏꯗꯥꯡ ꯁꯦꯝꯕ ꯌꯥꯎꯖꯕꯗꯣ ꯑ
ꯑꯣ ꯑꯣ ꯑꯣ ꯑꯣ ꯅ ꯌꯥꯝ ꯋꯥꯔꯝꯅꯤ ꯑꯗꯨꯗꯤ
ꯈꯪꯉꯦ ꯋꯥꯔꯝꯅꯤ ꯈꯪꯉꯦ ꯑꯩ
ꯎꯝ ꯃꯤꯁꯇꯣ ꯄꯩꯁꯥ ꯀꯌꯥꯃꯨꯛ ꯆꯪꯉꯦ ꯍꯥꯏꯅ ꯃꯥꯅ ꯂꯤꯁꯤꯡ ꯑꯅꯤꯃꯨꯛ ꯑꯗꯨꯃꯥꯏꯅ ꯆꯪꯉꯦ ꯌꯥꯕ꯭ꯔꯥ
ꯑꯗꯨ ꯃꯥ ꯌꯧꯟꯗꯣꯡ ꯃꯥꯒ
ꯃꯥ ꯋꯥꯔꯤ ꯁꯥꯟꯅꯕꯗ ꯍꯥꯏꯔꯛꯇ꯭ꯔꯥ
ꯍꯪꯧꯗ꯭ꯔꯦ ꯑꯗꯨꯗꯗꯤ
ꯎꯝ ꯃꯥ ꯃꯤꯁꯀꯧꯋꯥꯏ ꯁꯅꯗꯤ ꯃꯥ ꯑꯗꯨꯝ ꯂꯤꯖꯔꯛꯄꯅꯦ ꯍꯥꯏꯔꯔ
ꯑꯁ ꯉꯔꯥꯡ ꯑꯩꯉꯣꯟꯗꯗꯤ ꯂꯤꯔꯛꯇꯦꯀꯣ ꯑꯩꯅ ꯉꯥꯅꯨ ꯌꯦꯟ ꯑꯣꯛ ꯁꯟ ꯋꯥꯔꯤ ꯂꯤꯔ ꯂꯩ ꯍꯥꯏꯕ
ꯎꯝ
ꯄꯩꯁꯥ ꯂꯥꯛꯇꯦ ꯍꯥꯏꯕ ꯑꯩꯉꯣꯟꯗꯗꯤ ꯄꯨꯡꯕꯤꯗ
ꯑꯩ ꯃꯣꯏ ꯃꯃꯥꯟꯅꯕꯤꯒꯤ ꯃꯣꯏ ꯃꯁꯛ ꯁꯨꯈꯪ ꯈꯪꯅ ꯈꯣꯟꯇꯦ ꯃꯃꯥꯟꯅꯕꯤ ꯑꯗꯨꯒꯤ ꯃꯇꯥꯡꯗ ꯀꯜꯂꯤꯁꯤꯨꯔꯦ
ꯄꯏ ꯍꯅ ꯐꯔꯣꯡꯒꯥ
ꯑꯥ ꯃꯃꯥꯡꯗ ꯑꯩꯅ ꯑꯗ ꯂꯩꯀꯥꯟ ꯁꯥꯟꯅꯕꯁꯨꯣ
ꯎꯝ
ꯃꯤꯁꯀꯗꯦꯒꯗꯤ ꯂꯣꯏꯔꯦꯕ ꯃꯉꯥ ꯃꯉꯥꯔ ꯂꯣꯏꯅꯃꯛ
ꯎꯝ ꯃꯤꯁꯀꯤꯗꯤ ꯋꯥ ꯁꯅꯕꯨ ꯂ ꯋꯥꯔ ꯃꯥꯜꯦ
ꯎꯝ ꯃꯥ ꯄꯩꯁꯥ ꯈꯛꯇꯪ ꯆꯪꯉꯛꯀꯗꯕ ꯉꯥꯏꯔꯝꯃꯅꯤ
ꯍꯣꯏ ꯑꯗꯨꯅꯔꯣ ꯈꯪꯗꯦ ꯅꯣꯏ ꯇꯧꯅꯤꯡꯝꯃꯗꯤ ꯇꯧꯔꯑꯣ ꯑꯩꯉꯣꯟꯗꯅ ꯍꯥꯏꯔꯒ ꯂꯩꯌꯦꯦꯕ
ꯎꯝ
ꯉꯖꯔꯝꯅꯤ ꯄꯩꯁꯥ ꯆꯪꯉꯛꯄ ꯀꯁꯤꯦ
ꯇ ꯂꯣꯕꯨ ꯀꯌꯥꯕꯨ ꯈꯪꯉꯦ ꯆꯪꯉꯦ ꯑꯩ ꯂꯨꯄꯥ ꯆꯥꯇ꯭ꯔꯨꯛ ꯈꯛꯇꯅꯤ ꯀꯩꯅꯣ ꯂꯤꯁꯤꯡ ꯑꯅꯤ ꯑꯍꯨꯝꯗꯨꯒ ꯆꯥꯇ꯭ꯔꯨꯛꯀꯗꯤ ꯌꯥꯝꯁꯨꯤ ꯈꯦꯅꯔꯗ꯭ꯔꯣ
ꯈꯦꯠꯄꯗꯤ ꯈꯦꯠꯅꯩ ꯑꯗꯣ ꯆꯥꯇ꯭ꯔꯨꯛꯇ ꯆꯪꯉꯛꯏꯗꯨꯁꯨ ꯌꯥꯝ ꯁꯥꯊꯤꯅ ꯐꯗ꯭ꯔꯣ
ꯆꯪꯀꯅꯤ ꯆꯪꯀꯅꯤ ꯅꯪꯗꯣ ꯃꯣꯏ ꯑꯗꯨ ꯆꯦꯛ ꯇꯧꯕꯗꯨ ꯅꯨꯃꯤꯠ ꯅꯤ ꯅꯤ ꯍꯨꯝꯅꯤ ꯆꯪꯕꯅꯦꯕ
ꯑꯗꯨꯗ ꯑꯗꯨꯗꯨꯅ ꯑꯩꯈꯣꯏꯕꯥꯅꯤ ꯍꯥꯏꯅ ꯑꯗꯨꯝ ꯇꯧꯍꯧꯕ ꯌꯥꯔꯒꯦ
ꯌꯥꯏ ꯌꯥꯏ
ꯑꯗꯨꯗꯨꯅ ꯑꯩꯈꯣꯏꯒꯤ ꯃꯇꯦꯡ ꯑꯃꯗꯤ ꯄꯥꯡꯕꯅꯤ
ꯎꯝ ꯁꯤꯠꯇ ꯁ
ꯗꯥꯎꯗꯤ ꯌꯥꯕꯖꯥꯠꯅꯤ ꯑꯩꯈꯣꯏꯁꯦ ꯀꯣꯛꯁꯦ ꯀꯩꯗꯣꯏꯅꯣ ꯈꯪꯗꯦ ꯍꯥꯏꯕ ꯃꯇꯨꯝ ꯃꯇꯨꯝ ꯃꯇꯨꯝ ꯄꯣꯝꯃꯒ ꯌꯥꯝ ꯅꯥꯏꯔꯦꯅꯦ ꯏꯥꯟꯁ
ꯎꯔꯤꯡ ꯇꯧꯕ ꯂꯩꯕꯅꯦ ꯀꯣꯛꯇ ꯁꯝꯁꯦꯠ ꯍꯥꯞꯄꯗ ꯀ ꯌꯥꯝ ꯅꯥꯕ
ꯎ
ꯀꯩ ꯀꯩ ꯇꯧꯔꯤꯒꯦ ꯅꯪ ꯁꯝ ꯐꯅꯕ ꯑꯦꯂꯣꯕꯦꯔꯥ
ꯁꯝ ꯁꯝ ꯐꯅꯕ- ꯕ ꯉꯔꯥꯡꯖꯦ ꯌꯦꯔꯨꯝꯒꯤ ꯃꯍꯤꯗꯨꯅꯦ ꯃꯃꯨꯠ ꯅꯠꯇꯕꯗꯨꯒ ꯇꯩ- ꯔꯦ ꯍꯌꯦꯡꯗꯒꯤ ꯁꯪꯒꯣꯝꯒ ꯅꯥꯀꯨꯞꯄꯤꯒ ꯑꯃꯨꯛ ꯇꯩꯔꯅꯤ ꯂꯩꯔꯨꯔꯦ
ꯎꯝ
ꯂꯣꯏꯔꯛꯄꯗ ꯂꯣꯏ ꯀꯦꯟꯈ꯭ꯔꯒ ꯑꯝꯇ ꯌꯥꯍꯧꯗꯕ꯭ꯔꯥꯖꯨ ꯈꯪꯗꯦꯗ ꯏꯃꯥꯟꯅꯕꯤ
ꯎ ꯍꯨꯡ ꯌꯥꯎꯅꯤ ꯌꯥꯎꯅꯤ ꯑꯗꯨꯛ ꯀꯟ ꯊꯥꯗꯔꯕꯨ
ꯀꯣꯛꯑꯁꯨ ꯀꯣꯛꯆꯔꯁꯅꯨ ꯑꯁꯨꯛ ꯋꯥꯅ ꯊꯥꯗꯔꯤꯕ ꯀꯩꯅꯣꯖꯤꯗ ꯏꯐꯣꯔꯠꯁꯤꯗ ꯀꯦꯂꯗꯤ
ꯎꯝ ꯀꯥꯟꯅꯔꯣꯏꯗ꯭ꯔꯗꯤ ꯁꯕꯖꯦꯛ ꯀ ꯂꯩꯗꯅ ꯃꯁꯤꯗꯩꯖꯤꯗ ꯂꯧꯁꯤꯟꯕ ꯉꯝꯗꯕ ꯂꯧꯁꯤꯟꯕ ꯉꯝꯗꯕ ꯎꯝ
ꯑꯗꯨꯗꯣ ꯈꯪꯗꯦ ꯀꯔꯤꯁꯨ ꯑꯗꯣ ꯑꯩꯅ ꯅꯍꯥꯟꯒꯩꯗꯤ ꯉꯁꯤ ꯍꯥꯏꯔꯛꯑꯣ
ꯃꯦꯡꯒꯤ ꯈꯨꯍꯥꯏꯗꯣ ꯄꯥꯈꯠꯂꯦ
ꯑꯦꯄ꯭ꯂꯤꯀꯦꯁꯟꯒꯤꯗꯨꯔꯥ
ꯎꯝ
ꯍꯣꯏ ꯌꯥꯔꯦꯅꯦ ꯑꯂꯩꯕ ꯑꯩꯈꯣꯏꯒꯤꯗꯤ ꯑꯩꯈꯣꯏꯅ ꯅꯪꯒꯤꯗꯤ ꯏꯕꯤꯔꯅꯤ- ꯇꯤꯒꯤꯁꯨ ꯏꯕꯤꯔꯅꯤ ꯑꯗꯨꯗꯤ ꯁꯥꯏꯅꯤꯖꯨ ꯁꯣꯅꯤꯌꯥꯖꯨ ꯆꯠꯂꯦ ꯃꯣꯅꯤꯀꯥꯖꯨ ꯂꯦꯅꯥꯖꯨ ꯆꯠꯂꯦ ꯃꯣꯏꯅ ꯀꯅꯥꯅ ꯏꯗꯣꯏꯕ
ꯑꯗꯨ ꯃꯦꯝꯗꯣ ꯆꯦꯛ ꯇꯧꯖꯥꯠꯂꯣ ꯏꯔꯝꯕ ꯏꯔꯝꯗꯕ ꯌꯦꯡꯉꯝꯃꯣꯏꯗ ꯀꯩꯁꯨ ꯂꯤꯞ ꯃꯌꯥꯝ ꯅꯟꯖꯜꯂ ꯂꯩꯔꯤꯁꯦ ꯇꯥꯕ ꯉꯝꯗꯕ
ꯃꯁꯤꯡꯗꯣ ꯀꯩꯁꯨꯝ ꯍꯦꯟꯒꯠꯂꯝꯗꯕ ꯍꯥꯡꯗ ꯑꯗꯨꯝ ꯂꯩꯕ ꯆꯠꯄꯅ ꯑꯗꯨꯝ ꯆꯠꯄ ꯑꯗꯨꯗꯨꯒꯤ ꯑꯣꯏꯔꯝꯅꯤꯃꯤ ꯅꯠꯇ꯭ꯔꯒꯅ ꯁꯨꯝ ꯍꯥꯏꯐꯦꯠ ꯆꯥꯎꯔꯥꯛꯄ ꯑꯃꯒ ꯌꯦꯡꯉꯨꯕꯗꯒ ꯍꯥꯏꯕꯗꯤ ꯍꯟ ꯍꯥꯏꯗꯤ ꯆꯠꯈꯤꯕꯒꯤ ꯂꯩꯕ꯭ꯔꯥ ꯌꯦꯡꯕꯗꯒ ꯁꯨꯝ ꯄꯨꯂꯞꯇꯤ ꯀꯩꯁꯨꯝ ꯆꯦꯛ ꯇꯧꯔꯝꯃꯣꯏꯕ ꯃꯊꯛ ꯊꯪꯕ ꯋꯥꯏ ꯌꯦꯡꯕꯗꯣ ꯑꯗꯨ ꯂꯩꯔꯝꯗꯕꯩ ꯑꯣꯏꯔꯝꯅꯤ- ꯅꯤꯃꯦ
ꯄꯨꯝꯃꯕꯣ ꯂꯩꯁꯜꯂ ꯂꯩꯁꯜꯂ ꯑꯗꯨꯅꯦ ꯃꯣꯏꯁꯨ ꯊꯑꯣꯏꯀꯤ ꯆꯦꯛ ꯆꯧꯕ꯭ꯔꯥ
ꯇꯧ ꯄꯣꯟꯇꯦ ꯇꯧ ꯄꯣꯟꯇꯦ ꯏꯃꯥꯟꯅꯕꯤ ꯀꯃꯥꯏꯅ ꯇꯧꯗꯣꯏꯅꯣ ꯅꯔꯣꯒ ꯇꯄꯦ
ꯆꯄ꯭ꯔꯥ
ꯐꯔꯦ ꯐꯔꯦ ꯀꯥꯏ ꯃꯣꯏ
ꯎꯝ
ꯇꯥꯔꯕꯗ ꯃꯣꯏ ꯁꯨꯝ ꯆꯦꯛ ꯇꯧ ꯂꯩ ꯉꯝꯄꯣꯠꯇꯦ ꯍꯥꯏꯕ
ꯑꯥ
ꯆꯠꯂꯤꯁꯤꯅ ꯑꯗꯒꯤ ꯑꯦ ꯊꯥ ꯑꯝꯗ ꯑꯃꯨꯛꯇꯪ ꯆꯠꯂꯦ ꯍꯥꯏꯕ ꯅꯠꯇꯦ ꯍꯦꯛꯇ ꯆꯠꯂꯤꯕ ꯃꯌꯥꯝꯁꯤꯅ ꯁꯀꯦꯟ ꯁ ꯃꯤꯁꯔ ꯊꯣꯛꯏꯗ꯭ꯔꯤꯉ
ꯏꯗ꯭ꯔꯤ ꯏꯗ꯭ꯔꯤ ꯐꯥꯔꯁ ꯁꯦꯝꯗꯗꯤ ꯈꯔꯕꯨ ꯏꯔꯝ ꯃꯥꯜꯂꯦ ꯑꯍꯥꯟꯕ ꯍꯧꯔꯛꯄꯩꯁꯤꯗꯗꯤ ꯑꯩꯈꯣꯏꯁꯨ ꯏ ꯑꯗꯨꯗꯤꯗꯣ ꯃꯣꯏꯅ ꯃꯋꯥ ꯂꯧꯗꯦ ꯁꯨꯡ ꯌꯦꯡ ꯌꯦꯡꯗ ꯑꯗꯨ ꯑꯗꯨꯗꯅꯤꯗ
ꯃꯥꯅꯦ ꯃꯥꯅꯦ ꯑꯗꯣ ꯆꯦꯛꯁꯤꯟꯕꯁꯨ ꯍꯦꯟꯁꯨ ꯍꯦꯟ ꯍ ꯑꯗꯨꯒꯤꯕꯨꯗꯤ ꯇꯜꯂꯦ ꯑꯗꯨ ꯑꯣꯏꯇꯥꯥꯔꯁꯨ ꯀꯩꯅꯣ ꯇꯧꯗ꯭ꯔꯣ ꯍꯥꯏꯕꯗꯤ ꯐꯣꯟꯗ ꯑꯦ ꯑꯩ ꯁꯤ ꯆꯠꯂꯦ ꯁꯤ ꯍꯜꯂꯦ ꯍꯥꯏꯕꯁꯤꯅ ꯍꯅ ꯐꯔꯦ ꯑꯦꯄ꯭ꯂꯤꯀꯦꯁꯟꯗꯤꯅꯤ ꯌꯦꯡ ꯌꯦꯡꯗꯦ ꯖꯟꯖꯥꯟꯗꯨꯔꯛꯦ ꯈꯣ ꯇꯟ꯭ꯔꯣ
ꯎꯝ
ꯃꯐꯝ ꯑꯁꯤꯗ ꯍꯥꯏꯔ ꯍꯥꯏꯔꯝ ꯍꯥꯏꯔꯝ ꯆꯠꯄꯗꯨ ꯃꯗꯨ ꯐꯔꯦ
ꯎꯝ
ꯇꯨꯃꯤꯠ ꯑ ꯃꯍꯍꯥꯎꯦ
ꯇꯨꯃꯤꯠꯀ ꯌꯥꯝ ꯀꯜꯂꯅꯤ ꯍꯧꯖꯤꯛ
ꯌ ꯎꯝ ꯁꯤ ꯑꯩꯈꯣꯏ ꯅꯥꯀꯟꯒꯤ ꯃꯈꯥꯒꯤ ꯑꯃꯣꯠꯄꯗꯣ ꯑꯗꯨꯗ ꯉꯥ ꯂꯩꯈꯤꯗꯅ
ꯎꯝ
ꯑꯃꯨꯛ ꯑꯗꯨ ꯌꯥꯝ ꯆꯥꯎꯔꯕ ꯈꯪꯗꯦ ꯃꯈꯣꯟꯗ ꯕ꯭ꯔꯨꯝ ꯒ꯭ꯔꯨꯝꯒ ꯂꯥꯎꯔꯒ ꯌꯥꯝ
ꯁꯨꯜꯄꯥꯟꯔꯨꯅ ꯑꯗꯨꯅ ꯍꯥꯏꯔꯛꯑꯝꯕꯅꯦ ꯑꯁ ꯉꯥ ꯆꯥꯎꯕ ꯌꯥꯝ ꯂꯩꯔ ꯃꯥꯜꯂꯦꯅ ꯀꯗꯥꯥꯏꯗꯒꯤꯩ ꯉꯥꯕꯨ ꯂꯩꯔꯛꯏꯅꯣ ꯈꯪꯗꯦꯕ ꯀꯗꯥꯏꯗꯒꯤꯩ ꯂꯥꯛꯏꯅꯣ ꯀꯗꯥꯏꯗꯐꯣ
ꯍꯣꯏ ꯑꯩꯅ ꯈꯟꯕꯗ ꯁꯤꯁꯦ ꯍꯥꯏꯗꯤ ꯑꯌꯨ ꯉꯥꯒꯨꯝꯕꯗꯤ ꯑꯣꯏꯔꯝꯃꯔꯣꯏ ꯍꯥꯏꯗꯤ ꯉꯥꯃꯨ ꯑꯗꯨꯒꯒꯨꯝꯕꯁꯦ ꯊꯋꯥꯏ ꯌꯥꯝ ꯀꯂꯗꯅ ꯃꯣꯏꯗꯤꯦ
ꯎꯝ ꯑꯗꯕꯨ ꯀꯃꯥꯏ ꯂꯩ ꯂꯔꯅꯤꯗ ꯏꯁꯤꯡ ꯑꯋꯥ ꯆꯦꯟꯗꯔꯛꯇꯅ ꯇꯥꯐꯝ ꯈꯣꯠꯄ ꯃꯐꯝ ꯂꯩꯅꯤꯁꯨ ꯅꯠꯇꯦ
ꯑꯗꯨꯅꯦ ꯏꯃꯥ ꯅꯪ ꯂꯥꯛꯄꯗ ꯀꯩꯅꯣ ꯄꯣꯔꯛꯄ ꯌꯥꯔꯣꯏꯗ꯭ꯔꯣ ꯖꯨꯕꯥꯀꯨꯁꯨꯝ ꯄꯣꯔꯛꯄ ꯌꯥꯔꯣꯏꯗ꯭ꯔꯣ ꯇꯔꯥꯃꯨꯛꯇꯪ
ꯖꯨꯕꯥꯥꯛ ꯈꯨꯨꯁꯨꯝꯁꯦ ꯅꯪꯕꯨ ꯁ꯭ꯋꯥꯏꯗ ꯁꯥꯠꯇꯦ ꯁꯅꯥꯔꯩꯒꯨꯝꯕ ꯑꯗꯨꯒꯨꯝꯕꯗꯤ ꯌꯥꯝ ꯁꯥꯠꯅꯩ ꯑꯗꯨꯒ ꯖꯨꯕꯥꯥꯛ ꯈꯨꯁꯨꯝꯁꯦ
ꯇꯥꯡꯉ ꯃꯥꯔ ꯇꯥꯡꯕ ꯃꯥꯜꯂꯦ ꯑꯗꯩ ꯑꯗꯨ ꯂꯩꯁꯦ ꯄꯠꯁꯨ ꯌꯥꯝ ꯊꯨꯅ ꯄꯠꯄ ꯂꯥꯏꯗꯥꯅꯦꯕ
ꯍꯣꯏ ꯍꯣꯏ ꯑꯗꯨ ꯑꯩꯈꯣꯏ ꯌꯨꯝꯗꯨꯗ ꯁꯥꯔꯤꯕꯕꯨꯗꯤ ꯗꯗꯥꯂꯤꯌꯥ ꯗꯗꯥꯂꯤꯌꯥ ꯁꯗꯦ
ꯎꯝ ꯑꯗꯨꯣ ꯖꯨꯕꯥ ꯀꯨꯁꯨꯝꯒꯨꯝꯕꯁꯦ ꯊꯥꯗꯤ ꯊꯥꯅꯗꯦ
ꯍꯣꯏ
ꯑꯌꯨꯛꯀꯤꯗꯨ ꯈꯥꯕꯗꯕꯨꯗꯤ ꯀꯠꯅꯩꯌꯦ ꯑꯗꯨꯏꯁꯨ
ꯎꯝ
ꯃꯣꯏ ꯄꯥꯝꯕꯤꯗꯣ ꯎꯒꯅ ꯇꯧꯔꯛꯅꯦ
ꯍ ꯑꯣ ꯁꯝꯕꯟꯗꯒꯌꯥꯝ ꯊꯥꯅꯕꯅꯤ
ꯑ ꯍꯟꯗꯛꯀꯤ ꯀꯣꯜꯁꯤꯅ ꯑꯔꯣꯏꯕ ꯑꯣꯏꯗꯣꯏꯔꯥ ꯑꯩꯅ ꯑꯃꯃ ꯇꯧꯔꯛꯏꯁꯦ
ꯎꯝ ꯑꯗꯨ ꯅꯪ ꯁꯤ ꯂꯣꯏꯕꯒ ꯑꯩꯁꯨ ꯆꯥꯛ ꯑꯣꯏꯗꯣꯏꯅꯦ
ꯎꯝ ꯍ ꯑꯩꯁꯨ ꯅꯪꯒꯤ ꯑꯩ ꯀꯩꯅꯣ ꯑꯩ ꯀꯩꯅꯣꯝ ꯍꯪꯒꯦ ꯇꯧꯀꯣ ꯅꯪꯒꯤ ꯅꯍꯥꯟ ꯁꯤ ꯇꯥꯛꯁ ꯑꯔꯣꯏꯕ ꯊꯥꯒꯠꯈꯤꯕꯈꯩꯁꯦ ꯊꯥꯒꯠ ꯊꯈꯤꯕ ꯈꯅꯕꯨ ꯁꯥ
ꯊꯥꯒꯠꯈꯤꯕꯒ ꯀꯩꯗꯧꯕ
ꯎꯝ ꯊꯥꯒꯠꯈꯤꯕꯒꯤꯅꯦ ꯅꯨꯃꯤꯠ ꯀꯌꯥꯅꯤꯃꯨꯛ ꯂꯩꯔꯒꯅ ꯖꯦ
ꯅꯨꯃꯤꯠ ꯅꯤꯅꯤ ꯅꯤꯅꯤ ꯑꯗꯨꯃꯥꯏꯅ ꯂꯩꯈꯤꯕꯈꯤꯕꯅꯦ ꯅꯤꯅꯤ ꯍꯨꯝꯅꯤ ꯊꯥꯒꯠꯈꯤꯕꯒ ꯆꯪꯉꯛꯇꯦꯕ
ꯇꯔꯥ ꯃꯨ ꯊ ꯀꯠ
ꯆ ꯇ ꯏꯅꯦ ꯑ ꯑꯍꯥꯟꯕꯗ ꯇꯔꯥ ꯊꯥꯒꯠ
ꯑꯣ ꯑꯩꯒꯤꯗꯤ ꯑꯇꯪ ꯊꯥꯒꯠꯂꯒ ꯉꯔꯥꯡ ꯉꯥꯛꯇꯅꯦꯕ ꯑꯩꯅ ꯊꯥꯒꯠꯂꯤꯁꯦ ꯎꯝ ꯃꯣꯏꯁꯦ ꯃꯤ ꯌꯥꯝ ꯇꯧꯔꯝꯗꯧ ꯃꯥꯜꯜꯂꯤꯦꯀꯣ ꯁꯤꯟꯗꯥꯛ ꯀꯔ
ꯇꯧꯔꯝꯒꯅꯤ ꯇꯧꯔꯝꯒꯅꯤ
ꯅꯠꯇ꯭ꯔꯒ ꯃꯣꯏꯅ ꯍꯥꯏꯗꯤ ꯁꯨꯝ ꯊꯧꯁꯥꯗꯕ ꯑꯃ
ꯎꯝ
ꯇꯕꯤ ꯌꯦꯕꯥ ꯇꯣꯛ ꯑꯕꯣ
ꯔꯣꯛ ꯑꯥ ꯊꯣꯛꯒꯦ ꯀꯕꯨꯕꯨ ꯂ
ꯀꯗ ꯂꯩꯔꯥꯕꯣ
ꯎꯝ ꯑꯩꯈꯣꯏ ꯄꯨꯉꯣꯏ ꯂꯥꯏꯛ ꯄꯥꯝ ꯐꯃꯌꯥ ꯁꯦꯟ ꯗ ꯃꯥꯅꯥ ꯀꯅꯤ ꯁꯩꯇꯥ ꯂꯩ
ꯍꯃ ꯑꯥꯡꯗꯤ ꯅꯪ ꯊꯉ ꯂꯒꯦ ꯈꯜꯔꯕ ꯇ ꯍꯗꯕ ꯍꯥ
ꯎꯝ ꯇꯥꯏ ꯇꯥꯏ ꯇꯥꯏ ꯎꯃꯝ
ꯎꯝ ꯍꯣ ꯊꯝꯃꯒꯦ ꯑꯗꯨꯏ ꯅꯪ ꯆꯥꯛ ꯆꯥꯊꯣꯛꯆꯔꯣ
ꯎꯝ ꯎꯝ ꯎꯝ ꯊꯝ ꯊꯝ
ꯑꯗꯣ ꯁꯤ ꯀꯣꯜꯁꯤꯅ ꯂꯣꯏꯔꯦꯀꯣ ꯑꯩ ꯅꯉꯣꯟꯗ ꯇꯧꯔꯛꯇꯣꯏꯁꯦ
ꯑꯗꯨ ꯂꯣꯏꯔꯁꯨ ꯇꯧꯁꯜꯂꯛꯄ ꯌꯥꯕ ꯔꯥ ꯍꯦꯛ ꯌꯦꯡꯉꯣ ꯍꯣꯔꯦ ꯅꯨꯡꯗ
ꯍꯣꯔꯦꯟ ꯅꯪ ꯆꯥꯛ ꯇꯣꯛꯄꯩꯗꯣ ꯑꯗ ꯍꯥꯏꯔꯛꯑꯣ ꯆꯥꯛ ꯇꯣꯛꯄꯩꯗꯣ ꯍꯥꯏꯔꯛꯑꯣ ꯑꯗꯨꯒ ꯌꯦꯡꯉꯁꯤꯦ ꯋꯥ
ꯎꯝ ꯎꯝ ꯎꯝ ꯍꯥꯏꯀꯦ ꯎꯝ